ꯍꯂꯣ
ꯑꯣ ꯆꯥꯛ ꯆꯥꯔꯕꯣ
ꯆꯥꯛ ꯆꯥꯗ꯭ꯔꯤꯌꯦ ꯅꯪ ꯆꯥꯔꯕꯣ
ꯑꯗꯤ ꯉꯁꯥꯏ ꯅꯨꯃꯤꯗꯥꯡ ꯋꯥꯏꯔꯝꯗꯣ ꯑꯆꯥꯄꯣꯠ ꯆꯥꯁꯤꯜꯂꯨꯗꯅ ꯆꯥꯗ꯭ꯔꯦ
ꯆꯥꯛ ꯑꯣꯏꯅ ꯆꯥꯕ ꯈꯔ ꯈꯔ ꯇꯝꯃꯣ ꯑꯁꯥꯕꯣꯠ ꯆꯥꯕ ꯍꯥꯏꯕꯁꯦ ꯐꯕ ꯅꯠꯇꯦ ꯑꯗꯨꯅ ꯆꯥꯛꯇꯣ ꯃꯌꯥꯝ ꯃꯌꯥꯝ ꯆꯥꯔꯒ ꯍꯛꯆꯥꯡꯗꯣ ꯐꯅ ꯂꯩꯅꯕ ꯇꯧ
ꯍꯣꯏꯌꯦ ꯍꯣꯏꯌꯦ ꯅꯪ ꯀ ꯆꯥꯛ ꯆꯥ ꯍꯧꯖꯤꯛꯐꯥꯎ ꯆꯥꯛꯆꯥꯗꯅ ꯀꯩꯗꯧꯔꯤꯅꯣ
ꯑꯩꯁꯨꯅꯦ ꯥꯁꯥꯡꯁꯦ ꯆꯥꯅꯤꯡꯗ ꯕꯩ ꯂꯩꯌꯦꯝ ꯑꯗꯨ ꯆꯥꯛꯁꯦ ꯅꯣꯡꯃꯒꯤ ꯆꯥꯗꯕ ꯌꯥꯗꯦ ꯈꯜꯂꯒ ꯑꯩꯅ ꯆꯥꯒꯅꯦꯕ ꯆꯥꯅꯤꯡꯗ꯭ꯔꯁꯨ ꯑꯗꯨꯗꯨꯅꯅꯦ ꯑꯩꯗꯤ ꯆꯥꯗꯣꯏꯅꯦꯕ ꯆꯥꯗꯕꯤ ꯇꯨꯝꯕꯗꯣ ꯌꯥꯗꯦꯕ ꯑꯩꯗꯤ ꯑꯗꯨꯗꯨꯅ ꯉꯁꯥꯏ ꯑꯌꯨꯛꯀꯤ ꯌꯦꯟꯁꯥꯡꯅꯦ ꯂꯩ ꯉꯁꯤ ꯍꯧꯖꯤꯛ ꯊꯣꯡꯕꯁꯨ ꯂꯩ ꯃꯈꯥꯗ ꯂꯧꯔꯨꯕ ꯑꯗꯨꯒ ꯄꯨꯂꯞ ꯄꯨꯜꯂ ꯇꯧꯔꯒꯅꯦ ꯆꯥꯗꯣꯏꯅꯦ ꯅꯪꯗꯤ ꯀꯩꯀꯩ ꯑꯆꯥ ꯄꫭꯠ ꯆꯥꯁꯤꯜꯂꯛꯑꯕ
ꯉꯁꯥꯏꯗꯣ ꯐ꯭ꯔꯥꯏꯠ ꯔꯥꯏꯁꯀ ꯗꯒꯤ ꯆꯥ ꯑꯃꯒ ꯊꯛꯂꯛꯑꯦ
ꯐ꯭ꯔꯥꯏꯠ ꯔꯥꯏꯁꯀ ꯆꯥꯒ ꯊꯂꯛꯏꯕ ꯆꯥꯗꯨꯕꯨ ꯊꯨꯝꯕ꯭ꯔꯣ
ꯆꯥꯗꫭ ꯊꯨꯝꯗꯦ
ꯍꫭꯏꯗ ꯊꯨꯝꯗꯕ ꯊꯛꯄꯅ ꯐꯩꯗ ꯊꯨꯝꯕ ꯍꯧꯖꯤꯛꯀꯥꯟꯁꯦ ꯊꯨꯝꯕ ꯁꯨꯝ ꯆꯥꯕꯒꯤꯅꯦ ꯊꯨꯝꯕꯁꯤ ꯀꯩꯅꯣ ꯇꯧꯔꯕꯅꯦꯕ ꯏꯁꯥꯗ ꯁꯣꯛꯑꯦ ꯍꯥꯏꯗ꯭ꯔꯣꯅꯦ ꯑꯊꯨꯝꯕ ꯃꯌꯥꯝ ꯆꯥꯕꯁꯦ ꯗꯥꯏꯕꯦꯇꯤꯁ ꯂꯩꯩꯒꯥꯡ ꯍꯥꯏꯅꯗ꯭ꯔꯣ ꯑꯩꯅ ꯊꯨꯝꯗꯕꯁ ꯆꯥꯕꯗꯤꯐꯩ
ꯍꯣꯏꯌꯦ ꯑꯊꯨꯝꯕꯗꯣ ꯑꯩꯁꯨꯅꯦ ꯍꯧꯖꯤꯛꯀꯥꯟꯗꯨ ꯆꯤꯅꯤꯅ ꯊꯨꯝꯕꯗꯣ ꯑꯩ ꯌꯥꯝ ꯀꯟꯅ ꯍꯩꯅꯗ꯭ꯔꯦꯕ ꯑꯗꯨꯅ ꯌꯥꯝ ꯊꯨꯝꯗ ꯊꯨꯝꯗꯅ ꯑꯗꯨꯝ ꯆꯥꯔꯦꯗ ꯍꯧꯖꯤꯛꯀꯥꯟꯗꯤ
ꯐꯩ ꯑꯩꯈꯣꯏꯁꯦ ꯈꯔ ꯑꯍꯟ ꯑꯣꯏꯁꯤꯜꯂꯛꯑꯕꯩꯔꯥ ꯀꯩꯅꯣ ꯈꯪꯗꯦ ꯑꯊꯨꯝꯕ ꯄꯥꯝꯕꯗ꯭ꯔꯦ ꯊꯥꯏꯅꯗꯤꯅꯦ ꯑꯦ ꯊꯥꯏꯅꯅ ꯅꯪꯅ ꯂꯣꯟꯕ ꯆꯥ ꯑꯇꯨꯝ ꯑꯊꯨꯝꯕꯗꯣ ꯑꯁ ꯍꯥꯎꯕꯅꯤꯍꯦ ꯑꯗꯨꯗꫭ ꯀꯨꯏꯔꯦꯆꯥꯗꯕ ꯃꯦꯒꯤ ꯍꯧꯔꯒ ꯆꯥ ꯒ ꯂꯣꯜꯂꯒ ꯆꯥꯕꯗꯣ ꯅꯣꯏꯗꯒ ꯂꯥꯛꯑꯒ ꯑꯩꯈꯣꯏꯗꯒ ꯂꯥꯛꯑꯒ ꯑꯩꯈꯣꯏꯗꯤ ꯅꯣꯏꯗ ꯂꯥꯛꯑꯣ ꯑꯩꯈꯣꯏꯗ ꯂꯥꯛꯑꯣ ꯆꯥ ꯑꯃ ꯂꯣꯜꯂꯒ ꯃꯦꯒꯤ ꯍꯧꯕ ꯇꯧꯔꯝꯃꯤꯀꯣ ꯃꯔꯛ ꯑꯃ
ꯍꯣꯏꯌꯦ ꯇꯧꯔꯝꯃꯦ ꯌꫭꯝꯅ
ꯑꯗꯨꯏ ꯃꯇꯝꯗꫭ ꯅꯨꯡꯕꯨ ꯅꯨꯡꯁꯤ ꯅꯨꯡꯕꯨ ꯅꯨꯡꯉꯥꯏꯇꯦ
ꯀꯩꯗꯧꯔꯝ ꯃꯤꯅꫭ ꯅꯪꯕꫭ
ꯑꯩꯁꯦ ꯑꯩꯈꯣꯏꯒꯤ ꯀꯩꯅꯣꯒꯤ ꯗꯤꯄꯥꯔꯠꯃꯦꯟꯒꯤ ꯊꯕꯛ ꯈꯔ ꯇꯧꯗꯧꯕ ꯑꯗꯨꯗꯨ ꯏꯁꯜꯂꯝꯕꯅꯦ ꯑꯗꯣ ꯑꯁꯦꯡꯕꯩꯗꯤ ꯆꯥꯝꯃ ꯇꯧꯗꫭꯅꯦꯕ ꯑꯗ ꯑꯩꯁꯦ ꯅꯥꯏꯟꯇꯤ ꯐꯥꯏꯚꯇꯤ ꯁꯨ ꯂꯩꯔꯝꯃꯦꯕ ꯃꯉꯥꯁꯦ ꯀꯥꯏꯗ ꯋꯥꯠꯂꯤꯅꯣ ꯍꯥꯏꯕꯁꯦ ꯑꯩꯅ ꯊꯤꯔ ꯑꯩꯈꯣꯏꯁꯦ ꯂꯥꯏꯔꯤꯛꯁꯦ ꯂꯥꯏꯔꯤꯛ ꯆꯥꯝꯃ ꯈꯟꯒꯠꯂꯦꯗꯅ ꯑꯗꯨꯗꯨꯒ ꯃꯥꯒꯤ ꯀꯩꯅꯣ ꯃꯈꯩꯁꯦ ꯏꯈꯠꯇꯣꯏꯅꯦꯕ ꯀꯩꯀꯩ ꯃꯈꯩꯁꯦ ꯂꯧꯈꯠꯂꯒ ꯏꯈꯠꯇꯣꯏꯅꯦꯕ ꯑꯗꯣ ꯂꯥꯏꯔꯤꯛꯁꯦ ꯅꯥꯏꯟꯇꯤ ꯐꯥꯏꯚꯗꯤ ꯁꯨꯔꯦꯕ ꯑꯩꯅ ꯇꯧꯕꯁꯦ ꯑꯗꯣ ꯆꯥꯃꯁꯦ ꯁꯨꯗꯣꯕ ꯃꯉꯥ ꯋꯥꯠꯂꯤ ꯃꯉꯥꯁꯦ ꯀꯥꯏꯗꯩ ꯃꯥꯡꯉꯤꯅꯣ ꯍꯥꯏꯕꯕꯁꯦ ꯑꯩꯗ ꯍꯧꯖꯤꯛ ꯀꯟꯅ ꯊꯤꯔꯤ ꯀꯔꯤ ꯀꯔꯤ ꯂꯥꯏꯔꯤꯛ ꯈꯨꯝꯒꯠꯁꯤꯒꯦꯅ ꯅꯪꯗꯤ ꯀꯩꯗꯧꯔꯝꯃꯤꯅꯣ
ꯑꯩꯁ ꯁꯨꯝ ꯄꯣꯊꯥꯔꯝꯕꯅꯤꯗ
ꯑꯣ ꯆꯥꯛꯁꯨ ꯆꯥꯗ꯭ꯔꯦ ꯍꯥꯏ ꯀꯩ ꯇꯧꯔ ꯄꯣꯊꯥꯔꯕ
ꯐꯃꯨꯡꯁꯤꯗ ꯍꯧꯖꯤꯛꯕꯧ ꯀꯩꯗꯧꯔꯨꯅꯤ ꯐꯣꯟ ꯌꯦꯡꯗ꯭ꯔꯗꯤ
ꯑꯩꯒꯤꯅꯦ ꯃꯤꯠꯁꯤ ꯐꯣꯟ ꯌꯦꯡꯃꯟꯗꯅ ꯅꯥꯔꯦ ꯍꯥꯏꯕ ꯑꯩ ꯃꯤꯠꯁ ꯁꯣꯛꯑꯦꯕ ꯑꯩ ꯈꯪꯉꯦꯕ ꯂꯥꯞꯅ ꯂꯩꯕ ꯄꯣꯠꯁꯤ ꯁꯨꯝ ꯈ ꯈꯞ ꯈꯞꯄ ꯌꯦꯡꯗ꯭ꯔꯗꯤ ꯎꯔꯛꯇ꯭ꯔꯦꯕ ꯑꯩꯁꯦ ꯕ꯭ꯂꯔ ꯆꯠꯄꯩ ꯇꯥꯏꯞ ꯇꯧꯈꯠꯂꯛꯑꯦꯕ ꯑꯩꯁꯦ ꯐꯣꯟꯁꯦ ꯃꯦꯠꯃꯟꯕꯒꯤ ꯏꯁꯥꯅ ꯈꯪ ꯖꯔꯤꯅꯤꯀꯣ ꯑꯗꯨꯁꯨ ꯑꯗꯨꯝ ꯈꯪꯅ ꯈꯪꯅ ꯑꯗꯨꯝ ꯇꯧꯁꯜꯂꯤ ꯀꯃꯥꯏꯅ ꯇꯧꯕꯅꯣ ꯈꯪꯗꯦ
ꯗꫭꯛꯇꯔꯗꯤ ꯑꯩꯁꯨ‌ ꯈꯪꯗꯦꯀꫭ ꯍꯣꯏꯌꯦ ꯑꯁ ꯈꯪꯗ꯭ꯔꯦ ꯑ ꯇꯧꯔꯤ
ꯃꯤꯠꯁꯦ ꯁꯣꯛꯄꯩꯁꯨ ꯑꯃꯨꯛ ꯌꯦꯡꯅꯤꯡꯉꯤꯗꯣ ꯃꯤꯠ ꯁꯣꯛ ꯄꯗ ꯅꯠꯇꯦ ꯍꯛꯆꯥꯡꯁꯨ ꯁꫭ ꯆꯤꯜꯂꯕ ꯀꯩꯅꯣ ꯈꯪꯗꯦ ꯋꯥꯕꯅ ꯋꯥꯕꯅ ꯀ꯭ꯌꯥꯝ ꯇꯥꯗꯦ ꯄꯧꯋꯥꯗ ꯋꯥ
ꯍꯧꯖꯤ ꯀꯥꯟꯁꯦ ꯑꯣ ꯎꯆ ꯀꯥꯟꯁꯤ ꯁꯦ ꯃꯤꯠ ꯁꯣꯛꯇꯕ ꯃꯤꯁꯦ ꯂꯩꯇ꯭ꯔꯕꯅꯦ ꯍꯥꯏꯕ ꯈꯪꯕ꯭ꯔꯥ
ꯂꯩꯔꯣꯏꯌꯦ ꯀꯥꯏꯗꯩ ꯑꯉꯥꯡꯗꯩ ꯍꯧꯔꯒꯣ ꯂꯣꯏꯅ ꯁꯣꯛꯑꯕꯅꯦ ꯍꯧꯖꯤꯛꯇꯤ ꯑꯉꯥꯡꯈꯩꯁꯤꯁꯨꯅꯦ ꯐꯣꯟꯁꯦ ꯌꯦꯡꯉꯦꯕ ꯍꯣꯏꯈꯠ ꯐꯠꯇ ꯅꯠꯇꯦꯕ ꯑꯗꯨꯗꯨꯅꯅꯦ ꯃꯣꯏꯁꯨ ꯁꯣꯛꯑꯕꯅꯦꯕ ꯌꯥꯝꯅ ꯇꯧꯔꯤꯁꯦ ꯈꯪꯗꯦ ꯀꯔꯤ ꯍꯥꯏ ꯑꯗꯨꯝ ꯃꯌꯥꯝꯁꯤꯗ ꯁꯨꯝ ꯁꯣꯛꯁꯤꯟꯅꯔꯛꯑ ꯍꯣꯏ ꯈꯛꯇꯪ ꯉꯥꯏꯁꯤꯜꯂꯛꯄ ꯐꯠꯇꯕꯁꯤꯗ ꯍꯥꯏꯕꯕꯨ ꯈꯪꯗ꯭ꯔꯦ ꯑꯩꯗꯤ
ꯍꯌꯦꯡ ꯃꯤꯠꯁꯦꯀꯣ ꯑꯁ ꯑꯔꯥꯞꯄꯁꯦ ꯎꯔꯛꯇꯕꯁꯦ ꯌꯥꯝꯅ ꯅꯨꯡꯉꯥꯏꯇꯦ
ꯑꯩꯗꯤꯅꯦ ꯑꯩ ꯃꯆꯦ ꯐꯅ ꯌꯥꯝ ꯐꯩꯌꯦꯅ ꯈꯜꯂꯤꯂꯤꯦꯅꯤ ꯍꯥꯏꯕ ꯍꯥꯏꯗꯤ ꯑꯩꯅ ꯐꯅꯌꯥꯝ ꯁꯤꯖꯤꯟꯅꯕ ꯃꯈꯩꯁꯦ ꯑꯗꯨꯝꯗꯤ ꯎꯗꯤ ꯎꯖꯩꯌꯦ ꯑꯗꯨꯒ ꯃꯥꯁꯦ ꯑ ꯍꯧꯖꯤꯛꯁꯤ ꯍꯦꯟꯃꯜꯂꯛꯑꯕꯅꯤꯅ ꯃꯥꯁꯨ ꯈꯥꯡꯕꯁꯦ ꯋꯥꯔꯛꯑꯃꯅꯦꯕ ꯑꯗꯨꯅꯅꯦ ꯂꯣꯏꯁꯤꯜꯂꯛꯑꯦ ꯃꯤꯠꯀꯤ ꯄꯥꯡꯒꯜꯁꯤꯁꯨ ꯑꯗꯩꯗꯤ ꯍꯛꯆꯥꯡꯁꯤꯁꯨ ꯁꯣꯛꯆꯤꯜꯂꯛꯑꯦꯗꯣ ꯆꯥꯅꯤꯡ ꯊꯛꯅꯤꯡꯒꯁꯦ ꯒ꯭ꯌꯥꯟ ꯑꯃ ꯇꯥꯗ꯭ꯔꯦ ꯑꯗꯨꯏꯗꯨꯅ ꯁꯪ ꯑꯗꯨꯗꯤ ꯌꯥꯝ ꯅꯨꯡꯉꯥꯏꯇꯦ ꯇꯧꯔꯤꯁꯦ ꯏꯁꯥꯁꯦꯅꯨꯡ ꯅꯨꯡꯉꯥꯏꯇ꯭ꯔꯒ ꯑꯗꯨ ꯅꯪꯕꯨ ꯈꯦꯆꯤꯒ ꯆꯥꯅꯤꯡꯗ꯭ꯔꯣ ꯍꯧꯖꯤꯛꯁꯤꯕꯨ ꯀꯥꯡ ꯃꯇꯝꯅꯤ ꯍꯥꯏ ꯈꯦꯆꯤꯒ ꯇꯧꯅꯅꯤ ꯍꯥꯏꯁꯤꯦ ꯅꯪ ꯈꯦꯆꯤꯒ ꯆꯥꯅꯤꯡꯗ꯭ꯔꯣ
ꯍꯨꯌꯦ ꯈꯦꯁꯤꯗꯣ ꯀꯥꯡꯗꯨꯣ ꯀꯩ ꯅꯨꯃꯤꯠ ꯑꯣꯏꯖꯥꯠ
ꯀꯥꯡꯗꯨ ꯀꯩꯅꯣꯗꯣ ꯃꯊꯪ ꯊꯥꯗꯅꯦ ꯀꯥꯡꯥꯡꯅꯅꯦ ꯇꯔꯥ ꯃꯥꯄꯜ ꯑꯃ ꯑꯣꯏꯈꯤꯕꯅꯦꯕ ꯑꯗꯣ ꯑꯩꯈꯣꯏꯗꯤ ꯑꯦꯛꯖꯥꯝ ꯃꯅꯨꯡꯁꯦ ꯇꯥꯔꯦꯕ ꯑꯗꯨꯏꯗꯨꯅ ꯀꯃꯥꯏꯅ ꯇꯧꯗꯣꯏꯅꯣ ꯈꯪꯗ꯭ꯔꯤ ꯈꯪꯗ꯭ꯔꯁꯨ ꯌꯨꯝꯗ ꯍꯧꯕ ꯌꯥꯕꯁꯦ ꯀꯥꯡ ꯍꯧꯔ ꯃꯇꯨꯡꯗꯔꯣꯅ ꯅꯠꯇ꯭ꯔꯒꯅ ꯍꯧꯖꯤꯛꯀꯥꯟꯁꯤ ꯑꯗꯨꯝ ꯌꯨꯝꯗ ꯊꯣꯡꯕ ꯌꯥꯔꯕ
ꯪ ꯍꯧꯖꯤꯛꯀꯥꯟꯁꯦ ꯑꯗꯨꯝ ꯌꯨꯝꯗ ꯊꯣꯡꯗꯤ ꯊꯣꯡꯅꯔꯕꯅꯤꯉꯣ
ꯑꯣ ꯑꯗꯨꯗꯤ ꯍꯌꯦꯡ ꯌꯨꯝꯗ ꯊꯣꯡꯉꯒ ꯐꯖꯅ ꯆꯥꯕ ꯍꯥꯏꯗꯨꯅꯤ ꯅꯠꯇ꯭ꯔꯗꯤ ꯃꯇꯝꯁꯦ ꯂꯩꯔꯔꯣꯏꯕ
ꯍꯣꯏꯌꯦ ꯑꯁ ꯑꯩꯅꯗꯤ ꯅꯪꯉꯣꯟꯗ ꯀꯥꯡꯗ ꯀꯣꯏꯕ ꯆꯠꯂꯨꯁꯤꯒ ꯍꯧꯒꯦ ꯈꯜꯂꯤ
ꯍꯣꯏꯅꯦ ꯑꯩꯁꯤꯅ ꯁꯤꯗ ꯇꯧꯁꯤꯜꯂꯕꯅꯤꯅ ꯍꯦꯛꯇ ꯀꯩꯅꯣ ꯇꯧꯋꯤꯅꯦ ꯃꯇꯝꯁꯦ ꯍꯦꯛꯇ ꯌꯥꯅꯗꯕ ꯍꯥꯏꯗꯣꯏꯔꯥ ꯌꯥꯝ ꯅꯨꯡꯉꯥꯏꯇꯦ ꯑꯩꯁꯨ ꯌꯥꯎꯅꯤꯡꯕꯅꯦ ꯑꯗꯣ ꯎꯄꯥꯏ ꯂꯩꯇꯦ ꯃꯊꯪꯒꯤꯗ ꯑꯣꯏꯅ ꯌꯥꯔꯒꯦ ꯍꯌꯦꯡ ꯑꯦꯛꯖꯥꯝ ꯂꯣꯏꯔꯒ ꯀꯣꯏꯔꯁꯦ ꯑꯩꯗꯣ ꯀꯥꯂꯦꯟ ꯁꯨꯇꯤꯕꯨꯗꯤ ꯂꯥꯛꯀꯅꯦꯕ ꯑꯗꯨꯀꯥꯟꯗꯁꯨ ꯈꯔ ꯀꯣꯏꯔꯁꯦ ꯑꯗꯨꯕꯨ ꯑꯗꯨꯒꯤ ꯃꯔꯛꯇꯅꯦ ꯀꯩꯅꯣꯕꯨꯗꯤ ꯈꯔ ꯇꯧꯒꯅꯤ ꯎꯝ ꯑꯗꯨ ꯃꯔꯛꯇ ꯈꯔ ꯇꯧꯒꯅꯤ ꯀꯩ ꯇꯧꯗꯣꯏꯅꯣ ꯈꯪꯗꯦ ꯀꯩ ꯇꯧꯗꯣꯏꯅꯣ ꯃꯔꯛꯇꯕꯨ ꯑꯣ ꯃꯔꯛꯇꯁꯨ ꯈꯪꯗꯦꯗ ꯄꯨꯡ ꯀꯣꯏ ꯀꯣꯏꯔ ꯂꯣꯏꯔꯁꯦ
ꯍꯣꯏꯌꯦ ꯀꯥꯡꯗꯣ ꯅꯪꯗ꯭ꯔꯁꯨ ꯀꯦꯟꯗꯤ ꯅꯪꯗꯣꯏ ꯑꯣꯏꯔꯕꯝꯅꯤꯗꯅ ꯀꯦꯟꯗꯤ ꯍꯦꯛ ꯀꯣꯏꯕ ꯍꯥꯏꯗꯨꯅ
ꯀꯦꯟꯁꯤꯅ ꯀꯔꯝ ꯀꯥꯟꯗꯅꯣ
ꯀꯥꯡꯃꯛꯇꯗꯗꯤ ꯑꯣꯏꯕꯅꯦ ꯇꯥꯡ ꯀꯌꯥ ꯇꯥꯕꯅꯣ ꯈꯪꯗꯦꯅꯦ
ꯑꯣ ꯍꯣꯏꯅꯦ ꯑꯗꯨ ꯅꯪꯅꯗꯤ ꯐꯗꯣ ꯑꯃ ꯅꯠꯇ꯭ꯔꯥ ꯑꯃ ꯅꯪꯕ ꯍꯥꯏꯁꯦ ꯐꯗꯣꯏꯅꯦ ꯍꯥꯏꯕ ꯑꯩꯗꯤ
ꯍꯣꯏ
ꯍꯣꯏ ꯈꯔ ꯌꯥꯎꯗ꯭ꯔꯗꯤ ꯑꯩꯁꯦ ꯖꯣꯞ ꯇꯧꯔꯒ ꯂꯩꯕꯁꯦ ꯅꯨꯡꯉꯥꯏꯇ꯭ꯔꯦ ꯑꯣ ꯑꯩꯅꯅꯦ ꯉꯁꯥꯏ ꯀꯩꯅꯣ ꯇꯧꯋꯦ ꯍꯥꯏꯕꯗꯣ ꯋꯥꯠꯂꯦ ꯍꯥꯏꯕꯗꯣ ꯂꯩꯔꯝꯃꯦ ꯑꯃ ꯋꯥꯠ ꯂꯩꯔꯝꯃꯦ ꯑꯗꯣ ꯍꯧꯖꯤꯛ ꯐꯪꯕꯁꯦ ꯑꯩ ꯍꯔꯥꯎꯔꯦꯀꯣ
ꯑꯩꯣꯏ ꯊꯤꯖꯤꯜꯂꯨ ꯊꯤꯖꯤꯜꯂꯨ ꯂꯩꯔꯝꯒꯅꯤ ꯂꯣꯏꯅ ꯂꯩꯈꯤꯕ ꯄꯣꯠꯅꯤꯅ
ꯁꯤ ꯇꯧꯁꯤꯟꯒꯅꯦꯕ ꯑꯗꯨꯒ ꯑꯩꯁꯦ ꯑꯁ ꯍꯌꯦꯡꯁꯦ ꯂꯥꯛꯁꯤꯔꯅ ꯈꯥꯟꯥꯟꯕꯅꯤꯕꯒ ꯂꯥꯛꯞꯄꯁꯦ
ꯍ
ꯇ꯭ꯔꯅꯤꯡꯁꯦ ꯑꯩ ꯀꯌꯥ ꯑꯗꯨꯅ ꯍꯥꯟꯅ ꯇꯝꯃꯝꯕ ꯅꯣꯏꯒꯤ ꯀꯣꯂꯦꯖꯇꯣ ꯑꯗꯨꯝ ꯆꯠꯂꯨꯒꯗꯕ ꯑꯩꯁꯦ ꯑꯗꯩꯗꯤ ꯊꯕꯛꯁꯦ ꯈꯔ ꯂꯩꯔꯕ ꯑꯗꯨꯗꯨꯅ ꯑꯩ ꯏꯃꯥꯟꯅꯕꯤꯒꯤ ꯊꯕꯛ ꯑꯃ ꯆꯠꯃꯤꯟꯅꯧꯁꯦ ꯍꯥꯏꯕ ꯑꯗꯨꯗꯨꯒꯤꯅꯦꯕ ꯑꯗꯨꯗꯨ ꯆꯠꯇꯣꯏꯅꯤꯅ ꯍꯌꯦꯡ ꯆꯦꯡꯒꯟꯗ ꯂꯥꯛꯄꯁꯦ ꯌꯥꯔꯣꯏ ꯅꯨꯡꯊ ꯅꯨꯡꯊꯡ ꯋꯥꯏꯔꯝ ꯒꯨꯝꯕ ꯂꯥꯛꯄꯁꯤꯗꯤ ꯑꯩꯈꯣꯏ ꯃꯥꯅ ꯃꯥꯗꯤ ꯌꯥꯝ ꯂꯥꯛꯍꯟꯅꯤꯡꯗꯦꯕ ꯂꯥꯛꯍꯟꯅꯤꯡꯉꯦꯕ ꯂꯥꯛꯑꯗꯤ
ꯍꯣꯏꯅꯦ ꯉꯟꯅ ꯂꯥꯛꯄꯅ ꯐꯩ
ꯑꯧ ꯍꯌꯦꯡ ꯍꯥꯡꯆꯤꯠꯇꯨ ꯑꯣꯏꯅ ꯉꯟꯅ ꯂꯥꯛꯑꯒꯦ ꯑꯩꯁꯦ ꯑꯗꯨꯃꯥꯏꯅ ꯑꯣꯏꯅ ꯇꯧꯔꯒꯦ ꯍꯌꯦꯡꯗꯨꯗꯤ ꯁꯦ ꯂꯩꯊꯣꯛꯑꯒ ꯑꯩꯒꯤ ꯇꯧꯒꯗꯕꯛ ꯑꯃꯁꯨ ꯂꯩꯔꯤꯑꯕ ꯄꯣꯠ ꯏꯈꯠꯀꯗꯕ ꯑꯃ ꯏꯁꯄꯣꯔꯠꯁꯦ ꯅꯍꯥꯟ ꯇꯪꯈꯥꯏ ꯑꯃ ꯗꯤ ꯂꯣꯏꯁꯤꯟꯈ꯭ꯔꯕꯅꯤ ꯑꯗꯨꯒ ꯑꯃꯁꯨ ꯋꯥꯠꯂꯤꯑꯅ ꯍꯥꯞꯆꯤꯜꯂꯨ ꯍꯥꯏꯕꯗꯩ ꯑꯩꯈꯣꯏ ꯂꯥꯏꯕ꯭ꯔꯦꯔꯤꯁꯤ ꯁꯤꯁꯨ ꯚꯤꯖꯤꯠ ꯇꯧꯑꯦ ꯑꯗꯨ ꯂꯥꯏꯕꯔꯤꯁꯨ ꯑꯃꯨꯛ ꯆꯠ ꯑꯩꯈꯣꯏ ꯁꯤꯒꯤꯁꯨ ꯑꯃꯨꯛ ꯇꯧꯕ ꯑꯗꯨꯗꯅꯦ ꯑꯗꯨꯗꯤ ꯉꯁꯤ ꯏꯁꯤꯜꯂꯒꯦ ꯏꯁꯤꯜꯂꯒ ꯍꯌꯦꯡ ꯂꯣꯏꯁꯤꯜꯂꯒ ꯑꯗꯨꯝ ꯂꯣꯏ ꯂꯣꯏꯔꯦ ꯍꯥꯏꯔꯀꯥꯟꯗ ꯑꯩꯅ ꯂꯥꯛꯑꯒꯦ ꯅꯠꯇ꯭ꯔꯗꯤ ꯑꯩꯁꯤꯦ ꯌꯨꯝꯗ ꯂꯥꯛꯄꯗꯨ ꯅꯨꯡ ꯅꯨꯡꯉꯥꯏꯔꯔꯣꯏꯗꯕ ꯑꯗꯨꯗꯨꯅ ꯑꯗꯨ ꯂꯣꯏꯔꯒ ꯑꯣꯏꯅ ꯂꯥꯛꯑꯒꯦꯅ ꯇꯧ
ꯍꯣꯏꯌꯦ ꯑꯩꯈꯣꯏꯁꯨ ꯍꯌꯦꯡꯗꯣ ꯑꯉꯥꯡꯈꯩ ꯁꯨꯇꯤ ꯑꯣꯏꯔꯤꯀꯥꯟꯗ ꯍꯥꯏꯔꯞ ꯀꯣꯏꯊꯣꯛꯎꯁꯤꯒꯁꯨ ꯍꯥꯏꯅꯔꯤꯕꯅꯤ
ꯍꯣꯏ ꯍꯣꯏ ꯀꯣꯏꯊꯣꯛꯄꯤꯌꯨ ꯑꯉꯥꯡꯈꯩꯗꯁꯨ ꯈꯔ ꯈꯔ ꯄꯨꯊꯣꯛꯄꯤꯌꯨ ꯃꯣꯏꯁꯨ ꯅꯨꯡꯉꯥꯏꯖꯗꯣꯏꯅꯤ ꯍꯥꯏꯕ ꯃꯣꯏ ꯂꯩꯕ ꯍꯥꯏꯁꯦ ꯅꯣꯏꯒꯤ ꯑꯉꯥꯡꯍꯣꯏꯗꯤ ꯀꯩꯅꯣ ꯇꯧꯈ꯭ꯔꯕ꯭ꯔꯣ ꯀꯥꯂꯦꯟ ꯁꯨꯇꯤꯗꯤ ꯊꯥꯈ꯭ꯔꯕ꯭ꯔꯣ
ꯊꯥꯔꯦ ꯊꯥꯔꯦ ꯃꯣꯏꯒꯤ ꯍꯧꯖꯤꯛ ꯀꯥꯂꯦꯟ ꯁꯨ ꯗꯤ ꯑꯣꯏꯔꯦꯦ ꯑꯗꯨꯅ ꯀꯂ ꯁꯨꯇꯤꯗꯨ ꯑꯣꯏꯔꯤꯀꯥꯟꯗ ꯃꯣꯏꯁꯨ ꯅꯠꯇ꯭ꯔꯗꯤ ꯁꯨꯇꯤꯗꯨ ꯐꯪꯗꯕꯅꯤꯅ ꯀꯣꯏꯕꯁꯨ ꯐꯪꯖꯗꯦꯗꯣ ꯃꯣꯏꯁꯨ ꯑꯗꯨꯅ ꯁꯨꯇꯤꯗꯨ ꯂꯩꯔꯤꯀꯥꯟꯗ ꯍꯥꯏꯔꯒ ꯀꯣꯏꯕ ꯄꯨꯊꯣꯛꯄꯤꯁꯦꯗ
ꯍꯣꯏ ꯍꯣꯏ ꯄꯨꯊꯣꯛꯄꯤꯔꯣ ꯑꯗꯨꯃꯥꯏꯅ ꯈꯔ ꯍꯧꯁꯨ ꯃꯣꯏꯗꯤ ꯑꯉꯥꯡꯅꯤꯅ ꯀꯣꯏꯅꯤꯡꯉꯝꯗꯣꯏꯅꯤꯗꯣ ꯅꯍꯥꯟꯋꯥ ꯑꯩꯈꯣꯏꯅ ꯄꯪ ꯀꯣꯏ ꯀꯣꯏ ꯆꯠꯅꯤꯡꯕꯗꯣ ꯑꯗꯨꯃꯥꯏꯅꯅꯦꯅ ꯃꯣꯏꯅ ꯆꯠꯅꯤꯡꯉꯝꯗꯣꯏꯁꯦ
ꯍꯣꯏ
ꯑ ꯑꯁ ꯈꯪꯗꯦꯗ ꯇꯧꯔꯤꯁꯦ ꯑꯉꯥꯡꯗꯨꯝ ꯑꯣꯏꯅꯤꯡꯉꯛꯑꯦ ꯊꯥꯏꯅꯒꯤ ꯃꯌꯥꯝꯗꯣ ꯑꯃꯨꯛꯀ ꯇꯧꯔꯒ
ꯍꯣꯏ ꯈꯪꯗ꯭ꯔꯦꯗ ꯁ꯭ꯀꯨꯜ ꯀꯥꯗ ꯆꯠꯅꯤꯡꯉꯤ ꯁ꯭ꯀꯨꯜ ꯇꯝꯃꯤꯉꯩ ꯃꯇꯝꯗꯨꯗ ꯑꯣꯏꯅ ꯑꯣꯏꯅꯤꯡꯉꯤ ꯍꯧꯖꯤꯛꯀꯥꯟꯁꯤ
ꯍꯣꯏꯌꯦ ꯑꯇꯣꯞꯄꯒꯤ ꯃꯊꯥꯁꯨ ꯁꯥꯗꯕ ꯀꯩꯅꯣꯒꯤ ꯈ ꯁ꯭ꯀꯨꯜꯒꯤꯅꯦ ꯑꯗꯩꯗꯤ ꯑꯦꯛꯖꯥꯝꯒꯤ ꯃꯥꯔꯛ ꯀꯌꯥ ꯐꯪꯗꯣꯏꯅꯣ ꯑꯗꯨꯒꯤ ꯃꯊꯥ ꯀꯛꯇ ꯁꯥꯕꯗꯣ ꯑꯇꯣꯞꯄ ꯑꯃꯐꯥꯎ ꯌꯥꯎꯛꯇꯕꯤꯗ ꯀ꯭ꯂꯥꯁꯅꯦ ꯇꯨꯌꯦꯜꯞꯁꯦ ꯍꯦꯛ ꯂꯣꯏꯈꯤꯕꯗꯒꯤ ꯃꯊꯥ ꯁꯥꯔꯛꯏ ꯃꯌꯥꯝꯁꯤꯅ ꯅꯣꯡ ꯌꯥꯝ ꯌꯥꯝꯗ꯭ꯔꯣ ꯑꯩꯈꯣꯏꯅ ꯁꯥꯔꯤꯕ ꯃꯊꯥ ꯃꯌꯥꯝꯁꯤꯕꯨ
ꯍꯣꯏ ꯑꯁ ꯌꯥꯅ ꯇꯥꯗ꯭ꯔꯦꯅ ꯇꯧꯔꯤꯁꯦ
ꯑꯗꯨꯅ ꯀ꯭ꯂꯥꯁ ꯇꯦꯟꯒꯨꯝꯉꯩꯗꯤ ꯑꯩꯈꯣꯏꯁꯦ ꯌꯥꯝ ꯊꯣꯏꯅ ꯀꯩꯁꯨ ꯈꯜꯂꯝꯗꯝꯅꯦ ꯍꯥꯏꯕ ꯄꯪꯇꯧ ꯃꯔ ꯋꯥꯡꯕꯒꯤ ꯈꯔ ꯈꯟꯔꯤ ꯂꯥꯏꯔꯤꯛ ꯄꯥꯕꯒꯤ ꯈꯔ ꯈꯟ ꯑꯗꯨꯃꯥꯏꯅ ꯑꯣꯏꯅ ꯋꯥꯈꯜꯁꯦ ꯑꯗꯨꯝꯕꯗꯩ ꯃꯊꯥ ꯁꯥꯕꯗꯣ ꯑꯗꯨꯦꯛ ꯂꯣꯏꯈꯤꯕꯗꯒꯤꯗꯤꯅꯦ ꯀꯃꯥꯏꯅ ꯇꯧꯒꯣꯏꯅꯣ ꯊꯗꯦꯗ ꯎ ꯂꯥꯛꯈ꯭ꯔꯦ ꯍꯥꯏꯕ
ꯍꯣꯏ ꯑ
ꯍꯣꯏ ꯑꯗꯨ ꯐꯔꯦ ꯅꯪꯁꯨ ꯊꯝꯃꯣ ꯑꯗꯨꯗꯨꯒ ꯅꯪ ꯀꯩꯀꯩ ꯇꯧꯗꯧꯕ ꯇꯧꯊꯣꯛꯎꯔꯣ
ꯎꯝ ꯎꯝ ꯎꯝ
ꯑꯥ ꯑꯥ ꯍꯣꯏ ꯊꯝꯃꯒꯦꯀꯣ ꯑꯗꯨꯗꯤ ꯅꯪ ꯑꯣꯏꯅ ꯊꯝꯃꯣ
ꯍꯣꯏ ꯍꯣꯏ